ꯍꯜꯂꯣ ꯍꯜꯂꯣ
ꯀꯩꯗꯧꯔꯤꯅꯣ
ꯀꯩꯝ ꯇꯧꯗꯤꯑꯦ
ꯆꯥꯛ ꯆꯥꯔꯕꯣ ꯑꯩꯁꯨ ꯀꯌꯥꯝ ꯇꯧꯗꯦ
ꯅꯨꯡꯉꯥꯏꯔꯤꯕꯣ
ꯅꯨꯡꯉꯥꯏꯔꯦ ꯅꯪꯗꯤ
ꯅꯨꯡꯉꯥꯏꯔꯤꯌꯦ ꯑꯩꯁꯨ
ꯀꯥꯔꯤ ꯏꯟꯁꯥꯡ ꯆꯥꯏ
ꯉꯁꯤ ꯆꯤꯛꯀꯟ ꯊꯣꯡꯕ ꯆꯥꯏꯌꯦ
ꯍꯥꯎꯗꯧꯅꯦ
ꯈꯔ ꯍꯥꯎꯈ꯭ꯔꯦ ꯉꯁꯤ ꯎꯝ ꯅꯪꯗꯤ
ꯑꯩꯈꯣꯏꯗꯤ ꯁꯣꯏꯕꯨꯝ ꯍꯩꯕ꯭ꯔꯥ
ꯑꯁ ꯁꯣꯏꯕꯨꯝꯗꯣ ꯍꯦꯟꯅ ꯍꯥꯎꯅꯤꯅꯦ
ꯑꯁ ꯌꯦꯟꯅꯗꯤ ꯍꯥꯎꯅꯤ ꯍꯥ ꯍꯦꯟꯅ
ꯁꯣꯏꯕꯨꯝ ꯆꯥꯅꯤꯡꯉꯦ
ꯁꯣꯏꯕꯨꯝ ꯃꯇꯝꯂꯛꯈ꯭ꯔꯦ ꯌꯥꯝꯅꯅꯤ ꯑꯃꯨꯛ ꯄꯦꯜꯂꯅꯤ ꯅꯪ ꯆꯥ
ꯄꯦꯜꯂꯁꯨ ꯆꯥꯅꯤꯡꯉꯦ
ꯕꯣꯜ ꯌꯦꯡꯉꯥꯔꯣ
ꯕꯣꯜꯗꯣ ꯉꯁꯤ ꯃꯦꯁꯤꯅꯦ ꯍꯌꯦꯡ ꯔꯣꯅꯜ ꯗꯣꯒꯤ ꯌꯦꯡꯉꯥꯒꯦ
ꯅꯪꯁꯨ ꯔꯣꯅꯜꯗꯣꯔꯣ
ꯔꯣꯅꯜꯗꯣꯗ ꯁꯄꯣꯔꯠ ꯇꯧꯋꯦ
ꯑꯩꯁꯨ ꯔꯣꯅꯜꯗꯣꯅꯤ ꯃꯦꯁꯤꯕꯨ ꯄꯥꯝꯗꯦ ꯔꯣꯅꯜꯗꯣꯒꯤ ꯌꯦꯡꯕ ꯇꯥꯔꯦ
ꯄꯥꯝꯗꯕ ꯄꯥꯝꯕ ꯅꯠꯇꯦꯕꯀꯣ ꯑꯗꯨꯝ ꯔꯣꯅꯥꯜꯗꯣ ꯁꯄꯣꯔꯠ ꯇꯧꯋꯦꯗ ꯃꯦꯁꯤꯗꯣ ꯈꯪꯗꯦ ꯑꯗꯨꯝ ꯔꯣꯅꯜꯗꯨꯣ ꯄꯥꯝꯈꯤꯕ ꯍꯥꯏꯇꯥꯔꯦ
ꯅꯦꯃꯥꯔꯗꯤ
ꯅꯦꯃꯥꯔꯁꯨ ꯄꯥꯝꯗꯦ
ꯑꯗꯨꯗꯤ ꯔꯣꯅꯜꯗꯣ ꯈꯛꯇꯔꯣ ꯅꯪ
ꯔꯣꯅꯥꯜꯗꯣ ꯈꯛꯇꯅꯦ
ꯑꯗꯨꯨ ꯌꯥꯝ ꯐꯥꯏꯅꯦ
ꯀꯩꯗꯧꯔꯤꯕ ꯍꯧꯖꯤꯛꯇꯤ
ꯑꯁ ꯐꯨꯠꯕꯣꯜ ꯉꯥꯏꯔꯦꯝ ꯐꯨꯠꯕꯣꯜꯒꯤ ꯃꯦꯠꯆ
ꯎꯝ
ꯁꯤꯗꯗꯤ ꯅꯣꯡ ꯆꯨꯕꯅ ꯌꯥꯗ꯭ꯔꯤꯅꯦ
ꯅꯪ ꯀꯗꯥꯏꯗꯥꯅꯣ
ꯑꯩꯈꯣꯏꯗꯤ ꯇꯥꯃꯦꯡꯂꯣꯡ ꯇꯥꯎ
ꯇꯥꯃꯦꯡꯂꯣꯡ
ꯅꯪꯁꯨꯔꯣ
ꯑꯩꯗꯤ ꯅꯣꯅꯦꯅꯦ
ꯑꯗꯣ ꯍꯧꯖꯤꯛꯇꯤ
ꯑꯗꯨꯅꯤ
ꯑꯗꯨꯗ ꯂꯩꯕ
ꯑ
ꯍꯣꯏ ꯅꯣꯏꯅ ꯄꯥꯔꯠ ꯀꯌꯥ ꯑꯣꯏꯕꯖꯠꯂꯣ
ꯏꯣꯅꯦ ꯄꯥ ꯊꯔꯤ
ꯅꯣꯅꯦ ꯄꯥꯔ ꯊ꯭ꯔꯤ ꯑꯁ ꯑꯗꯨꯗꯤ ꯑꯩ ꯈꯪꯕꯅꯤꯅꯦ
ꯅꯨꯅꯦ ꯅꯠꯇꯦꯌꯦ ꯑꯩꯗꯤ
ꯀꯔꯤꯒꯤꯔꯣ ꯑꯗꯨ ꯊ
ꯃꯔꯥꯡꯖꯤꯡꯅꯦ ꯃꯔꯥꯡꯖꯤꯡ ꯃꯈꯣꯝ
ꯑꯣ ꯑ ꯑꯗꯨꯗꯤ ꯐꯥꯏꯅꯦ
ꯑ
ꯅꯣꯏꯒꯤꯁꯤ ꯇꯣꯔꯦꯟ ꯃꯅꯥꯛꯇꯔꯥ ꯅꯠꯇ꯭ꯔꯒ ꯑꯥ ꯑꯃ ꯊꯛꯀꯥꯕ꯭ꯔꯥ
ꯇꯧꯣꯔꯦꯟ ꯃꯅꯥ ꯑꯥꯛꯇ
ꯎꯝ ꯅꯨꯡꯉꯥꯏꯔꯝꯅꯤꯍꯦ ꯅꯣꯏꯁꯦ
ꯅꯨꯡꯉꯥꯏꯔꯦ
ꯃꯥꯏꯒꯤ ꯂꯥꯛꯄ
ꯃꯩ
ꯑꯥ
ꯂꯥꯛꯑꯦ ꯅꯣꯏꯗ ꯂꯥꯛꯇꯕ꯭ꯔꯣ
ꯑꯩꯈꯣꯏꯁꯨ ꯂꯥꯛꯑꯦ ꯉꯁꯥꯏ ꯂꯥꯛꯇꯕ ꯍꯧꯖꯤꯛꯅ ꯂꯥꯞꯄ ꯕꯥꯜꯂ ꯌꯡꯅꯤꯉꯏ ꯐꯔꯛꯄ ꯃꯥꯂꯦ
ꯎꯝ
ꯀꯣꯂꯦꯖ ꯀꯥꯗ꯭ꯔꯤꯕꯣ ꯅꯪꯗꯤ
ꯀꯣꯂꯁꯀꯥꯌꯦ
ꯂꯣꯏꯔꯕ
ꯂꯣꯏꯣꯌꯗꯔꯤꯌꯦ ꯀꯥꯔꯤꯌꯦ
ꯀꯩ ꯀꯣꯂꯦꯖꯇ ꯇꯝꯕꯅꯣ
ꯑꯩ ꯆꯗꯣ ꯅꯪ ꯅꯣꯅꯦꯗꯅꯦ
ꯅꯨꯡꯇꯤ ꯀ꯭ꯂꯥꯁ ꯌꯥꯎꯕ꯭ꯔꯥ
ꯌꯥꯎꯗꯦꯗ
ꯀꯩꯒꯤꯔꯣ ꯌꯥꯎꯗꯕꯅꯤꯅꯦ
ꯍꯟꯗ ꯑꯦꯛꯖꯥꯝ ꯊꯥꯔꯤꯌꯦ
ꯄꯣꯟꯅꯣꯏꯒꯤ ꯁꯤꯛꯁꯦꯝ
ꯐꯣꯔ
ꯑꯣ
ꯅꯪꯗꯤ ꯆꯍꯤ ꯆꯍꯤ ꯀꯌꯥ ꯁꯨꯔꯒꯦ
ꯑꯁ ꯑꯩꯗꯤ ꯆꯍꯤ ꯀꯨꯟ ꯃꯉꯥ ꯁꯨꯔꯦ
ꯎꯝ
ꯑꯍꯜꯅꯦ
ꯌꯥꯝ ꯍꯟꯗꯦꯗ
ꯏꯁ ꯅꯪꯗꯤ
ꯑꯩ ꯇ꯭ꯋꯦꯟꯇꯤ ꯋꯥꯟ ꯁꯨꯗꯣꯔꯦ ꯍꯟꯗꯛ ꯆꯍꯤꯅ
ꯎꯝ ꯈꯔ ꯋꯥꯠꯂꯤ ꯑꯗꯨꯗꯤ
ꯑꯗꯨꯝ ꯊꯨꯅ ꯂꯥꯛꯀꯅꯤꯗ
ꯃꯥꯅꯦ ꯃꯥꯅꯦ ꯃꯇꯝꯁꯦ
ꯅꯪꯒꯤ ꯈꯨꯅꫭꯛꯁꯦ ꯇꯥꯕ ꯌꯥꯝ ꯅꯨꯡꯉꯥꯏꯗ
ꯀꯩ ꯒꯤꯔꯣ
ꯈꯪꯗꯦ
ꯈꯪꯉꯣꯅꯦ ꯅꯪ ꯈꯪꯗ꯭ꯔꯗꯤ
ꯑꯗꯨꯝ ꯐꯖꯩ ꯍꯥꯏꯕ
ꯑꯦ ꯊꯦꯡꯀ꯭ꯌꯨ
ꯑ ꯀꯝ
ꯍꯟꯗꯛꯁꯤꯀꯤ ꯀꯔꯤ ꯑꯦꯟꯁꯥꯡ ꯆꯥꯅꯥꯔꯒꯦ ꯅꯣꯏꯗꯤ ꯑꯍꯥꯎꯕ ꯈꯛ ꯑꯗꯨꯝ ꯆꯥꯕ꯭ꯔꯣ
ꯑꯍꯥꯎꯕ ꯈꯛ ꯆꯥꯗꯦꯅꯦ ꯍꯋꯥꯏ ꯆꯥꯏꯅꯦ ꯃꯔꯛ ꯃꯔꯛꯇꯥ
ꯎꯝ ꯍꯋꯥꯏ ꯍꯋꯥꯏ ꯍꯥꯎꯋꯏꯅꯦ ꯐꯖꯅ ꯊꯣꯡꯕꯤꯗꯤ ꯉꯥꯎꯔꯒ ꯐ꯭ꯔꯥꯏ
ꯎꯝ ꯐꯖꯅꯥ ꯇꯣꯡꯉꯗꯤ ꯍꯥꯎꯋꯦ
ꯎꯝ ꯑꯗꯨ ꯊꯣꯡꯕ ꯍꯩ ꯑꯃꯅꯤ ꯅꯪꯁꯦ
ꯍꯌꯦ ꯑꯩꯅ ꯊꯣꯡꯕꯗꯤ ꯌꯥꯝ ꯍꯥꯎꯕꯅꯦ
ꯑꯣꯏꯔꯝꯅꯤ ꯆꯥꯅꯤꯡꯉꯦ ꯅꯣꯡꯃ ꯑꯃꯗꯤ ꯆꯥꯗꯕꯅꯤ
ꯑꯣ ꯌꯦꯔ ꯂꯣꯏꯔꯦ
ꯍꯣꯏ ꯅꯪꯗꯤ ꯃꯆꯤꯟ ꯃꯅꯥꯎ ꯀꯌꯥꯔꯣ
ꯑꯩꯈꯣꯏ ꯃꯉꯥ ꯁꯨꯌꯦ
ꯅꯨꯄꯤ ꯑꯍꯨꯝ ꯅꯨꯄꯥꯅꯤ
ꯎꯝꯍꯨꯝ ꯅꯨꯄꯤ ꯑꯅꯤ ꯅꯨꯄꯥ ꯑꯍꯨꯝ ꯑꯩꯅ ꯈ꯭ꯋꯥꯏ ꯑꯍꯟꯅꯦ
ꯑꯣ ꯅꯪꯅ ꯈꯣꯏꯅ ꯑꯍꯟ
ꯎꯝ
ꯏꯁ ꯑꯗꯨꯗꯤ ꯏꯕꯅꯤ ꯏꯕꯥꯅꯤꯁꯦ ꯄꯨꯔꯥ ꯑꯣꯄꯣꯖꯤꯠꯅꯤꯅꯦ
ꯅꯪꯅ ꯈ꯭ꯋꯥꯏ ꯉꯥꯡꯂꯣ
ꯑꯩ ꯃꯈꯥꯗ ꯅꯨꯄꯤ ꯑꯃꯗꯤ ꯂꯩꯌꯦ
ꯎꯝ ꯅꯣꯏꯗꯤ ꯀꯌꯥ ꯁꯨꯒꯦ
ꯁꯦꯕꯦꯟ
ꯅꯪ
ꯇꯔꯦꯠ
ꯅꯣꯏ ꯈꯨꯟꯗ ꯂꯩꯕ꯭ꯔꯣ
ꯍꯣꯏ
ꯀꯣꯂꯦꯖ ꯂꯣꯏꯔꯕꫭ
ꯍꯣꯏ ꯑꯩꯈꯣꯏꯗꯤ ꯂꯣꯏꯔꯦ ꯑꯩꯈꯣꯏꯗꯤꯤ ꯄꯤ ꯌꯦ ꯂꯣꯏꯔꯒ ꯑꯃꯨꯛ ꯃꯥꯁꯇꯔ ꯑꯣꯄꯦꯟ ꯁ꯭ꯀꯨꯜꯗ ꯇꯝꯕ ꯑꯗꯨꯁꯨ ꯂꯣꯏ
ꯎꯝ
ꯍꯟꯗꯛꯁꯤꯗꯤ ꯅꯨꯄꯤ ꯊꯤꯔꯦ ꯌꯨꯝ ꯄꯥꯅꯤꯡꯉꯦ
ꯍꯟꯗꯛ ꯍꯟꯗꯛꯅꯤ ꯊꯤꯔꯦ
ꯍꯣꯏ ꯍꯟꯗꯛꯅ ꯊꯤꯕ ꯍꯧꯔꯦ
ꯍꯥꯏ ꯗꯤ ꯅꯨꯄꯤ ꯊꯤꯔꯦ ꯍꯥꯏꯔꯣ ꯍꯥꯏꯗꯤ ꯅꯨꯄꯤ
ꯂꯧꯒ‌ꯦ ꯇꯧꯕ
ꯑꯣ ꯊꯤꯔꯤꯕ ꯍꯥꯏꯗꯔꯣ
ꯑꯍꯣꯏ ꯌꯦꯡꯒꯦ ꯍꯣꯏ
ꯊꯤꯕꯤꯌꯨꯔꯣ
ꯃꯇꯦꯡ ꯄꯥꯡꯕꯤꯌꯣꯣꯏ ꯂꯩꯇꯕꯒꯤ ꯋꯥꯔꯦ
ꯀꯩ ꯂꯩꯇ꯭ꯔꯤꯅꯤꯅꯦ
ꯈꯪꯗꯦ
ꯅꯨꯄꯥ ꯑꯣꯏꯔꯒ ꯑꯩꯗꯤ ꯅꯨꯄꯥ ꯑꯣꯏꯔꯗꯤ ꯑꯁ
ꯑꯩꯈꯣꯏꯗꯤ
ꯅꯨꯄꯥꯗꯤ ꯃꯣꯏꯅ ꯅꯨꯄꯥꯗꯤ ꯃꯣꯏꯅ ꯄꯥꯝꯃꯦ ꯑꯗꯣ ꯄ꯭ꯔꯣꯄꯣꯁ ꯇꯧꯕ ꯌꯥꯏꯌꯦ ꯑꯩꯈꯣꯏ ꯅꯨꯄꯤꯗꯤ ꯑꯩꯈꯣꯏꯅ ꯄꯥꯝꯕꯗꯣ ꯄ꯭ꯔꯣꯄꯣꯁ ꯇꯧꯕ ꯌꯥꯗꯦ ꯅꯣꯏ ꯅꯨꯄꯥꯗꯤ ꯌꯥꯝ ꯐꯩꯌꯦ
ꯑꯁ ꯑꯩꯈꯣꯏꯗꯤ ꯅꯨꯄꯤ ꯂꯥꯛꯕꯗꯣ ꯉ ꯉꯥꯏꯕ ꯇꯥꯔꯦ ꯅꯨꯄꯥ ꯊꯣꯛꯇꯕ ꯃꯥꯜꯂꯦ
ꯅꯨꯄꯤ ꯑꯃꯝꯇ ꯀꯣꯏꯔꯛꯇꯕ꯭ꯔꯣ ꯑꯩꯁꯦ
ꯍꯥꯏꯔꯣ
ꯎꯝꯝ
ꯍꯣꯏ ꯀꯣꯏꯕ ꯍꯩꯇꯅ
ꯀꯩ ꯀꯣꯏꯥꯏ
ꯑꯗꯨ ꯑꯁ ꯏ ꯀꯥꯏ
ꯏꯁ ꯀꯥꯏꯒꯅꯣꯗ ꯍꯥꯏꯣ
ꯍꯪ ꯌꯦꯗꯗꯤ ꯏꯁ ꯈꯨ ꯐꯥꯛ ꯆ ꯃꯤꯃꯤ ꯈꯔꯗꯤ
ꯀꯩꯅꯣ
ꯅꯨꯄꯤꯁꯤꯡꯒꯤ ꯈꯨꯄꯥꯛꯥꯛ ꯆꯥꯗꯕ
ꯅꯨꯄꯤꯁꯤꯡꯒꯤ
ꯎꯝ
ꯀꯩꯒꯤ
ꯅꯪ ꯈꯨꯝꯖꯤꯃꯤ ꯀꯔꯤ ꯍꯥꯏꯕ
ꯅꯨꯄꯤꯗꯤ ꯀꯩꯗꯤ ꯅꯨꯄꯥꯗ ꯐꯨꯗꯣꯔꯤꯒꯦ ꯀꯩ ꯃꯔꯝꯒꯤ ꯐꯨꯗꯣꯔꯤꯒꯦ ꯃꯤꯕꯨ ꯐꯨꯕ ꯍꯧꯣꯠꯅꯕ꯭ꯔꯣ
ꯃꯣꯏꯅ ꯄꯥꯝꯗ꯭ꯔꯗꯤ
ꯄꯥꯝꯗ꯭ꯔꯁꯨ ꯄꯥꯝꯗꯗꯤ ꯄꯥꯝꯗꯦ ꯍꯥꯏꯔ ꯂꯣꯏꯔꯦ ꯑꯗꯨ ꯀꯩ ꯐꯣꯡꯗꯣꯔꯤꯒꯦ
ꯆꯨꯝꯃꯦ ꯅꯪ ꯅꯪꯅ ꯊꯤꯕꯤꯔꯛꯑꯣ ꯑꯗꯨꯗꯤ ꯅꯪꯤꯕꯗꯤꯦ ꯃꯁꯛ ꯈꯔ ꯋꯥꯡꯕꯀꯣ
ꯋꯥꯟ ꯃꯥ
ꯑꯥ ꯑ
ꯑꯗꯨꯒ ꯕꯨ ꯕꯨꯨꯞ ꯂꯥꯎꯕ
ꯅꯠꯇꯦ ꯑ ꯑꯗꯨꯗꯤ
ꯕꯄꯞ ꯂꯥꯎꯕ ꯅꯠꯇꯕ ꯁ꯭ꯂꯤꯝ ꯑꯣꯏꯕ ꯄꯥꯝꯕ꯭ꯔꯣ
ꯌꯥꯝ ꯏꯁ꯭ꯂꯤꯝꯁꯨ ꯄꯥꯝꯗꯦ ꯑꯩ ꯏꯁ꯭ꯂꯤꯝ ꯑꯣꯏꯕꯅꯤꯅ
ꯅꯪ ꯁ꯭ꯂꯤꯝ ꯑꯣꯏꯕ꯭ꯔꯣ ꯅꯪ ꯐꯥꯏꯚ ꯄꯣꯏꯟ ꯀꯌꯥ ꯁꯨꯒꯦ
ꯐꯥꯏꯚ ꯄꯣꯏꯟ ꯑꯩꯒꯤꯗꯤꯀꯣ ꯐꯥꯏꯚ ꯄꯣꯏꯟ ꯁꯚꯦꯟ ꯐꯥꯏꯚ ꯄꯣꯏꯟ ꯑꯩꯠ ꯐꯥꯏꯚ ꯄꯣꯏꯟ ꯅꯥꯏꯟ ꯐꯥꯏꯚ ꯄꯣꯏꯟ ꯇꯦꯟ ꯐꯥꯎ ꯑꯁꯤ ꯑꯁꯤ ꯃꯅꯨꯡꯗ ꯑꯗꯨꯝ ꯆꯦꯜꯂꯤ ꯑꯗꯣ ꯑꯩꯉꯣꯟꯗ ꯇꯧꯕ ꯃꯤꯅ ꯇꯣꯉꯥꯟ ꯇꯣꯡꯍꯜꯂꯤ ꯃꯣꯏꯒꯤꯁꯦ ꯑꯗꯨ ꯀꯔꯝꯕꯗ ꯆꯨꯝꯕ꯭ꯔꯥ ꯍꯥꯏꯕ ꯈꯪꯗꯦ
ꯑꯦ ꯑꯩ ꯇꯧꯕꯤꯒꯦ ꯑꯗꯨꯗꯤ
ꯍꯣꯏ
ꯑꯩꯁꯨ ꯐꯥꯏꯚ ꯄꯣꯏꯟ ꯊ꯭ꯔꯤꯅꯦ
ꯅꯪ
ꯍ
ꯋꯥꯉꯅꯦ ꯑꯗꯨꯗꯤ
ꯋꯥꯡꯉꯦ
ꯍꯣꯏ
ꯈꯤꯇꯪ ꯌꯧꯗꯧꯕ ꯌ ꯑꯗꯧꯕ ꯄꯣꯏꯟ ꯑꯃꯈꯛꯇꯪ ꯋꯥꯠꯄ ꯃꯥꯜꯂꯦ ꯐꯥꯏꯚ ꯄꯣꯏꯟ ꯊ꯭ꯔꯤꯗꯣ ꯌꯧꯗꯤ ꯌꯧꯗꯣꯔꯦ ꯑꯗꯣ ꯈꯤꯇꯪꯅꯦ ꯐꯥꯏꯚ ꯄꯣꯏꯟ ꯊ꯭ꯔꯤ ꯑꯗꯨꯝ ꯍꯥꯏꯕ ꯌꯥꯔꯦ
ꯑꯗꯨ ꯨꯞ ꯞ ꯂꯕ ꯄꯔꯅꯁꯤ
ꯑꯗꯨꯝ ꯅꯣꯏꯁꯨ ꯌꯥꯝ ꯅꯣꯏꯗꯦ ꯌꯥꯝꯅꯁꯨ ꯀꯪꯗꯦ ꯑꯗꯨꯝ ꯆꯞ ꯆꯥꯕꯗ
ꯐꯥꯏꯅꯦ ꯑꯗꯨꯗꯤ ꯏꯁꯣꯔꯅ ꯅꯪꯕꯨ ꯄꯤꯕ ꯃꯥꯜꯂꯦ
ꯑꯩ ꯅꯪꯒꯤ ꯊꯤꯕꯤꯕ ꯀꯗꯥꯏꯅꯦ ꯊꯤꯗꯣꯏꯅꯦ ꯑꯩꯗꯤ ꯑꯩꯅꯦ
ꯑꯁ ꯅꯪꯉꯣꯟ ꯂꯥꯁꯇꯗꯤ ꯇꯥꯁꯤꯟꯅꯅꯤ ꯅꯠꯇ꯭ꯔꯣ
ꯑꯩ ꯁꯛ ꯎꯔꯗꯤ ꯈꯪꯉ ꯌꯦꯡꯈꯤꯅꯤꯀꯣ
ꯎꯁꯨ ꯎꯗꯕꯅꯤ ꯅꯨꯄꯤꯗꯤ ꯈꯔ ꯑꯩꯅ ꯄꯥꯝꯕꯁꯤꯀꯣ
ꯎꯝ
ꯈꯔ ꯔꯤꯂꯤꯖꯤꯁ ꯑꯣꯏꯕ
ꯎꯝ
ꯑꯗꯨꯒꯅꯦ
ꯎꯝ ꯂꯣꯏꯌꯦ ꯂꯣꯏꯕ
ꯎꯝ
ꯅꯪ ꯅꯪꯒꯤ ꯋꯥ ꯅꯪ ꯅ ꯋꯥ ꯉꯥꯡꯊꯣꯔꯔꯕꯗꯣ ꯇꯥꯕꯤꯕ ꯑꯟꯗꯔꯁ꯭ꯇꯦꯟ ꯇꯧꯕꯤꯕ
ꯎꯝ
ꯑꯗꯨꯒ ꯂꯝꯍꯦꯟꯗꯕ
ꯎꯝ
ꯏꯪꯅ ꯆꯤꯛꯅ ꯂꯩꯕ ꯅꯨꯄꯤꯗꯣ ꯈꯪꯉꯦꯕ ꯅꯣꯏꯅ ꯄꯥꯝꯕꯁꯦ
ꯑꯗꯨꯁꯨ ꯂꯣꯏꯅꯃꯛꯀꯤ ꯅꯠꯇꯦꯗ
ꯑꯩꯕꯨ ꯑꯟꯗꯔꯁ꯭ꯇꯦꯟ ꯇꯧꯕꯤꯔꯗꯤ ꯌꯥꯔꯦꯅ
ꯍꯣꯏ ꯑꯗꯨꯅ ꯌꯥꯔꯦ ꯆꯞ ꯆꯥꯗꯧꯔꯦ ꯅꯪꯁꯤꯗꯤ ꯂꯣꯏꯒꯥꯟ ꯇꯥꯔꯤꯅꯦ
ꯑꯩꯗꯤ ꯃꯦꯆꯤꯌꯣꯔ ꯑꯣꯏꯔꯦ ꯀꯔꯤꯅꯣ ꯆꯍꯤ ꯀꯨꯟ ꯍꯦꯟꯗꯨꯔꯦ
ꯑꯗꯨꯅꯤ ꯑꯩꯈꯣꯏꯅ ꯊꯤꯔꯤꯁꯦ